ꯇꯥꯔꯕꯣ ꯑꯣ ꯀꯩꯗꯧꯔꯝꯃꯤꯅꯣ
ꯐꯥꯃꯃꯦ
ꯀꯨꯏꯔꯦ ꯋꯥꯔꯤꯒ ꯁꯥꯟꯅꯗꯒꯤꯗꯕ
ꯑꯧ ꯑꯗꯨꯏ ꯅꯪ ꯁꯨꯝ ꯋꯥꯔꯤ ꯁꯥꯟꯅꯗꯕꯁꯨ ꯀꯨꯏꯔꯦ ꯅꯈꯣꯟ ꯇꯥꯅꯤꯡꯉꯦꯅ ꯇꯧꯔꯛꯑꯝꯃꯤꯅꯦ
ꯎꯝ ꯑꯁ ꯑꯩꯗꯤ ꯌꯨꯝꯗ ꯍꯜꯂꯛꯄꯒ ꯁꯪꯒꯤꯗ꯭ꯔꯦ ꯇꯧꯔꯤꯁꯦ
ꯀꯃꯥꯏ ꯀꯃꯥꯏ ꯇꯧꯔꯤꯒꯦ ꯅꯨꯡꯉꯥꯏꯔꯤꯕꯣ
ꯅꯨꯡꯉꯥꯏꯔꯤ ꯑꯗꯣ ꯑꯁ ꯅꯣꯏ ꯂꯩꯇꯗꯅ ꯏꯕꯦꯝꯃ ꯑꯈꯣꯏ ꯁꯤꯡꯖꯨ ꯆꯥꯅꯕꯤꯗꯣ ꯆꯥꯟꯅꯗꯕ ꯀꯨꯏꯔꯦꯗ ꯑꯩꯁꯨ ꯅꯣꯏ ꯂꯩꯇ꯭ꯔꯗꯤ ꯏꯃꯥꯟꯅꯕꯤ ꯂꯩꯇꯦꯗꯅꯀꯣ
ꯎꯝ
ꯅꯁꯛꯁꯨ ꯎꯗꯕ ꯀꯨꯏꯔꯦ ꯑꯗꯩꯗꯤ ꯋꯥꯔꯤ ꯁꯥꯟꯅꯗꯕ ꯀꯨꯏꯔꯦ
ꯑꯩꯗꯣ ꯈꯔ ꯂꯩꯔꯒꯅꯦ ꯍꯜꯂꯛꯄ ꯌꯥꯕ꯭ꯔꯥ ꯌꯦꯡꯒꯦ ꯑꯗꯨꯒ ꯆꯥꯖꯦ ꯑꯩꯖꯨ ꯆꯥꯗꯕ ꯀꯨꯏꯔꯦ ꯑꯩꯁꯨ ꯁꯤꯗꯅꯦ ꯁꯤꯡꯖꯨ ꯀꯔꯥꯏꯗꯩꯩ ꯀꯥꯎꯊꯣꯛ ꯈꯣꯏꯗꯨ ꯂꯣꯏꯝꯕꯛ ꯍꯥꯏꯗꯤ ꯃꯤ ꯑꯩꯅ ꯆꯥꯅꯤꯡꯗꯕꯗꯣ ꯍꯥꯏꯗꯤ ꯁꯨꯝ ꯌꯨꯝꯗ ꯍꯜꯂꯛꯑꯒ ꯅꯣꯏꯒ ꯀꯩꯀ ꯑꯗꯨꯝ ꯆꯥꯕꯗꯣ ꯑꯗꯨꯝ ꯄꯥꯝꯕꯒꯤ ꯑꯩꯁꯨ ꯁꯤꯗꯩ ꯊꯟꯗ ꯆꯥꯕꯗꯣ ꯇꯟꯕꯒꯤ ꯁꯨꯡꯆꯥ ꯆꯥꯒꯤꯗ꯭ꯔꯦꯕ
ꯎꯝ
ꯌꯨꯝꯗ ꯑꯩꯁꯨ ꯑꯁ ꯌꯨꯝ ꯍꯜꯂꯛꯅꯤꯡꯕꯅꯁꯨ ꯈꯥꯡ ꯉꯝꯗ꯭ꯔꯕꯅꯦ ꯑꯩꯖꯦ ꯑꯗꯨꯝ ꯃꯇꯝꯁꯦ ꯐꯪꯃꯟꯗꯕꯒꯤꯅꯦ ꯑꯩꯁꯦ ꯈꯥꯡꯉꯒ ꯂꯩꯔꯕꯅꯦ
ꯍꯣꯏ ꯑꯗꯨꯕꯨꯗꯤ ꯅꯪꯖꯨ ꯅꯪꯒꯤ ꯆꯠꯂꯤꯕ ꯃꯌꯥꯝꯗꯨꯗ ꯌꯨꯝ ꯀꯨꯝꯃꯛꯄ ꯍꯥꯏꯖꯦ ꯂꯥꯛꯅꯤꯡꯗꯕ ꯀꯅꯥꯕꯨ ꯂꯩ ꯑꯗꯨꯔꯁꯨ ꯎꯝ ꯊꯕꯛ ꯃꯌꯥꯝꯗꯨꯅ ꯍꯦꯟꯅ ꯃꯔꯨꯗꯣ ꯑꯣꯏꯕꯩꯅꯦꯕ ꯅꯠꯇ꯭ꯔꯥ
ꯍꯣꯏ
ꯍꯌꯦꯡ ꯁꯨꯇꯤ ꯐꯪꯉꯒ ꯃꯥꯏ ꯑꯗꯨꯝ ꯂꯥꯛꯑ ꯂꯣꯏꯔꯦꯁꯦ
ꯍꯣꯏ ꯑꯩꯁꯨ ꯑꯗꯨꯃꯥꯏꯅ ꯈꯜꯂꯕꯅꯦ
ꯎꯝ ꯑꯗꯣ ꯋꯥꯔꯤꯁꯨ ꯁꯥꯟꯅꯗꯕ ꯀꯨꯏꯔꯦꯗ ꯑꯈꯣꯏꯁꯦ
ꯀꯨꯏꯔꯦ ꯌꯥꯝ ꯀꯨꯏꯔꯦ ꯁꯦꯡꯕ ꯈꯣꯏꯆꯦꯖꯨꯅꯦ ꯌꯨꯝꯗ ꯍꯜꯂꯛꯅꯤꯡꯉꯦ ꯌꯨꯝꯗ ꯍꯜꯂꯛꯅꯤꯡꯉꯦ ꯑꯗꯨꯝ ꯍꯥꯏꯕꯅꯦ ꯃꯥꯁꯨ ꯁꯪꯗ꯭ꯔꯦꯌꯥꯕꯅꯦꯕ ꯑꯗꯨꯅ ꯑꯩꯅ ꯃꯊꯪ ꯊꯥꯒꯨꯝꯕꯗꯤ ꯍꯟꯗꯛ ꯊꯥ ꯂꯣꯏꯗꯣꯔꯦꯗꯅ ꯑꯗꯣ ꯃꯊꯪ ꯑꯗꯣ ꯃꯊꯪ ꯊꯥ ꯍꯧꯔꯛꯄꯗꯗꯤ ꯑꯥ ꯌꯨꯝ ꯆꯠꯁꯦ ꯈꯣꯠꯁꯦ ꯍꯥꯏꯅ ꯍꯧꯒꯤꯕꯅꯦꯕ ꯑꯩꯈꯣꯏ ꯆꯦꯗꯣ ꯃꯥꯅ ꯃꯥꯁꯨ ꯃꯇꯝꯗꯣ ꯌꯥꯕ꯭ꯔꯥ ꯌꯦꯡꯒꯦ ꯈꯣꯠꯀꯦꯅ ꯍꯥꯏꯔꯛꯄꯅꯦ ꯑꯗꯨ ꯌꯥꯔꯗꯤ ꯑꯩꯈꯣꯏꯅꯤ ꯄꯨꯂꯞ ꯍꯜꯂꯛꯇꯣꯏꯅꯦ ꯑꯗꯨꯗ ꯄꯨꯟꯅ ꯀꯔꯤ ꯀꯔꯤꯅꯣ ꯆꯥꯔꯖꯦ ꯑꯗꯨꯝ ꯅꯨꯡꯇꯤꯒꯤ ꯆꯥꯔꯗꯧꯅꯦ ꯀꯔꯤꯅꯣ
ꯌꯥꯏꯌꯦ ꯌꯥꯏꯌꯦ ꯑꯗꯣ ꯑꯗꯨꯅꯦ ꯁꯤꯡꯖꯨ ꯑꯍꯥꯎꯕꯁꯦ ꯏꯃꯥꯟꯅꯕꯤꯒ ꯆꯥꯕꯁꯤꯅꯦ ꯃꯍꯦꯛꯇ ꯃꯍꯥꯎ ꯍꯦꯜꯂꯦꯕ ꯌꯨꯝꯗꯁꯨ ꯑꯩꯈꯣꯏ ꯏꯟꯗꯣꯝꯆꯥꯍꯣꯏ ꯀꯩꯍꯣꯏ ꯂꯩꯁꯦ ꯆꯥꯅꯩ ꯍꯥꯏꯕꯩ ꯋꯥꯅꯤ ꯃꯣꯏꯒꯗꯤ ꯂꯩꯁꯥꯕꯤꯃꯛꯇꯤ ꯅꯠꯇꯝꯅꯤꯅ ꯍꯥꯏꯗꯤ ꯋꯥꯔꯤꯃꯛꯇ ꯑꯣꯏꯔꯣ ꯑꯗꯩꯗꯤ ꯍꯥꯎꯅ ꯆꯥꯕꯗꯣ ꯅꯣꯏꯒ ꯂꯥꯛꯑꯒꯅ ꯍꯦꯛꯇ ꯍꯦꯜꯂꯦꯕ ꯑꯗꯩꯗꯤ ꯏꯃꯥꯟꯅꯕꯤꯁꯦ ꯑꯩꯈꯣꯏꯗꯤ ꯏꯃꯥꯟꯅꯕꯤꯁꯨ ꯇꯥꯡꯖꯩ ꯑꯗꯩ ꯅꯣꯏꯁꯤ ꯍꯣꯏ ꯅꯣꯏ ꯅꯠꯇ꯭ꯔꯥꯗꯤ ꯂꯩꯁꯨ ꯂꯩꯁꯜꯂꯛꯇ꯭ꯔꯦꯗꯅꯀꯣ ꯃꯌꯨꯝ ꯂꯣꯏ ꯄꯥꯟꯅꯒ꯭ꯔꯦ
ꯍꯣꯏ ꯑꯗꯨ ꯅꯨꯡꯖꯨ ꯅꯨꯡꯉꯥꯏꯇꯕꯅ
ꯑꯩꯁꯨ ꯌꯨꯝꯗ ꯌꯥꯝ ꯂꯥꯛꯅꯤꯡꯉꯕꯅꯦ ꯎꯗꯕ ꯀꯨꯏꯔꯦ ꯅꯣꯏꯒꯤ ꯑꯉꯥꯡꯗꯨꯁꯨ ꯌꯥꯝ ꯆꯥꯎꯔꯝꯃꯅꯤꯅꯦ ꯆꯥꯎꯔꯦ ꯏꯕꯦꯝꯃꯥ ꯄꯥꯈꯪ ꯐꯥꯔꯦ ꯉꯥꯡꯅ ꯁꯥꯟꯅꯕꯒ ꯉꯝꯗ꯭ꯔꯦ
ꯅꯪ ꯍꯌꯦꯡ ꯂꯥꯛꯑꯥ ꯈꯪꯅꯤ
ꯁꯥꯁꯨ ꯌꯥꯝ ꯁꯥꯊꯤꯌꯦꯕ ꯎꯝ ꯃꯥꯅ ꯃꯤ ꯐꯨꯔꯤꯉꯩ ꯍꯔꯥꯎꯕ ꯎꯝ ꯑꯗꯨꯒ
ꯃꯤꯉꯣꯟꯗ ꯃꯥꯅ ꯆꯩꯕ ꯈꯣꯠꯄꯗꯤ ꯂꯣꯏ ꯌꯥꯏꯀꯣ ꯂꯥ ꯎꯕ ꯈꯣꯠꯄ ꯑꯗꯨꯒ ꯃꯤꯅ ꯂꯥꯎꯔꯛꯑꯗꯤꯅꯦ ꯀꯞꯇꯣꯏꯅꯦꯕ ꯈꯣꯟ ꯀꯟꯕꯒ ꯌꯥꯝ ꯁꯥꯎꯕꯤꯗꯣ ꯑꯗꯨꯒꯨꯝꯕꯒꯤ ꯑꯥ ꯃꯥꯅ ꯀꯟꯕꯗꯤ ꯀꯩꯝ ꯍꯥꯏꯗꯦ ꯃꯤꯅ ꯍꯦꯛ ꯀꯜꯂꯛꯑꯕ ꯏꯁꯧꯒꯖꯦ ꯄꯪꯂꯥꯡꯗ ꯂꯥꯡ ꯏꯁꯧꯒꯁꯦ ꯈꯨꯂꯥꯡ ꯑꯝꯅꯤ ꯏꯕꯦꯝꯃꯥ
ꯑꯉꯥꯡ ꯏꯑꯣꯏ ꯑꯣꯏꯒꯩ ꯑꯈꯣꯏꯒꯤ ꯄꯨꯨꯄꯨꯗꯣ ꯎꯝ ꯑꯗꯨ ꯄꯨꯔꯥ ꯍꯟꯖꯜꯂꯦ ꯏꯁꯧꯗꯤ ꯑꯁ ꯑꯗꯨ ꯍꯣꯏ ꯍꯣꯏ ꯅꯣꯏ ꯄꯨꯄꯨꯗꯤ ꯌꯥꯝ ꯁꯥꯎꯒꯜꯂꯦ
ꯑꯥ ꯑꯗꯨ ꯑꯗꯨꯗꯣ ꯂꯧꯔꯦ ꯌꯥꯝ ꯆꯥꯎꯔꯦ ꯑꯉꯥꯡꯒ ꯆꯍꯤ ꯑꯅꯤ ꯐꯥꯔꯛꯇꯣꯔꯝꯃꯥꯅꯤꯌꯦ
ꯎꯝ
ꯑꯗꯣ ꯑꯇꯩ ꯈꯪꯗꯦ ꯃꯥꯏ ꯕꯥꯔꯠꯗꯦ ꯅꯪꯅꯕꯖꯤ ꯂꯥꯛꯎꯗꯅ
ꯍꯣꯏ ꯇꯥꯡ ꯀꯌꯥꯗ ꯇꯥꯒꯦ
ꯑꯗꯨꯕꯨꯗꯤ ꯈꯔꯥ ꯋꯥꯠꯂꯤꯕ ꯅꯪ ꯌꯨꯝꯁꯨ ꯄꯥꯡ ꯂꯥꯛꯇꯕꯅꯤꯅ ꯊꯥ ꯑꯅꯤ ꯑꯍꯨꯝꯕꯨꯗꯤ ꯋꯥꯠꯂꯤꯕꯀꯣ ꯑꯗꯨ ꯑꯣꯏꯔꯁꯨ ꯅꯪ ꯑꯗꯨꯏ ꯑꯉꯥꯡꯗꯣ ꯄꯣꯛꯄꯁꯨ ꯌꯥꯎꯔꯝꯃꯔꯣꯏ ꯂꯨꯍꯣꯡ ꯂꯨꯍꯣꯡꯕꯁꯨ ꯌꯥꯎꯔꯝꯃꯔꯣ ꯑꯈꯣꯏ ꯗꯥ ꯍꯣꯏ
ꯍꯣꯏ ꯅꯣꯏ ꯗꯥ ꯍꯣꯏ ꯂꯨꯍꯣꯡꯕꯖꯨ ꯑꯝꯇ ꯌꯥꯎꯍꯧꯗ꯭ꯔꯦ ꯑꯩꯗꯣ ꯐꯔꯛ ꯇꯥꯒꯤꯅꯦ ꯆꯦꯟꯕꯗꯨꯗꯤ ꯌꯥꯎꯍꯧꯋꯤ ꯆꯦꯟꯕ ꯊꯤꯟꯕꯗꯤ ꯆꯠꯂꯤꯗꯅ
ꯎꯝ ꯑꯗꯨ ꯃꯉꯥꯏꯔꯦ ꯑꯗꯣ
ꯍꯣꯏ ꯑꯗꯣ ꯍꯟꯗꯛꯀꯤ ꯕꯥꯔꯗꯦꯗꯨꯗꯤ ꯂꯥꯛꯑꯣ ꯋꯥꯠꯂꯤ ꯍꯧꯖꯤꯛ ꯑꯥ
ꯊꯥ ꯑꯍꯨꯝꯃꯨꯛ ꯋꯥꯠꯂꯤꯌꯦ
ꯎꯝ
ꯑꯗꯣ ꯑꯈꯣꯏ ꯏꯅꯝꯃꯅ ꯎꯝ ꯍꯟꯗꯛ ꯃꯃꯥꯡ ꯆꯍꯤꯗꯤ ꯆꯥꯛ ꯇꯧꯋꯦꯕꯀꯣ ꯆꯥꯎꯅ ꯃꯥꯏ ꯕꯔꯥꯠꯗꯦꯗ
ꯑꯥ
ꯑꯗꯣ ꯍꯟꯗꯛꯇꯤ ꯆꯥꯛꯇꯤ ꯇꯧꯔꯔꯣꯏ ꯑꯗꯨ ꯀꯦꯛꯇꯣ ꯀꯛꯑꯒ ꯆꯧ ꯍꯧꯗꯣꯏ ꯁꯔꯨꯛ
ꯄ꯭ꯂꯥꯎ ꯑꯣꯏꯅ ꯍꯧꯕꯩ ꯄꯥꯝꯃꯦꯅ ꯍꯥꯏꯕꯅꯦꯕ, ꯑꯥ ꯌꯦꯟꯒ ꯉꯧꯔꯒ ꯑꯗꯣ ꯑꯗꯨ ꯂꯧ ꯂꯥꯛꯎꯗꯅ ꯍꯣ ꯍꯣꯏ ꯂꯥꯛꯀꯦ ꯂꯥꯛ ꯀꯦ ꯑꯥꯏ ꯍꯨꯖꯤꯛꯇꯒꯤ ꯃꯇꯝꯗꯣ ꯌꯥꯅꯕ ꯁꯦꯟꯇꯣꯛꯀꯦ꯫ ꯗꯦꯠ ꯇꯣ ꯐꯤꯛꯁꯇ ꯑꯩꯗꯨꯝ ꯍꯥꯏꯔꯛꯀꯦꯕꯀꯣ ꯅꯛꯁꯜꯂꯛꯄꯒ ꯎꯝ ꯑꯗꯨꯗꯨꯒ ꯊꯥ ꯑꯍꯨꯝꯃꯨꯛ ꯍꯥꯏꯁ ꯁꯦ ꯑꯗꯨꯗ ꯗꯨꯝ ꯂꯥꯛꯑꯣ ꯅꯪ ꯑꯝꯇ ꯌꯥꯎꯗ꯭ꯔꯕꯅꯦ ꯅꯣꯏ ꯆꯦꯗꯤ ꯍꯥꯏ ꯍꯥꯏꯅ ꯎꯝ ꯌꯥꯎꯒꯤꯕꯅꯦ ꯑꯈꯣꯏꯆꯦ ꯂꯨꯍꯣꯡꯕ꯫ ꯅꯪꯗꯤ ꯑꯝꯇ ꯌꯥꯎꯗꯕꯅꯦ ꯌꯦꯡꯉꯣ ꯑꯦꯛꯖꯥꯝ ꯑꯃꯨꯛ ꯇꯥꯁꯟ ꯑꯃ ꯑꯃꯨꯛ ꯇꯥꯁꯟ ꯍꯣꯏ ꯑꯩꯗꯤ ꯑꯁ ꯌꯨꯝꯗ ꯊꯧꯗꯣꯛ ꯊꯣꯛꯄ ꯀꯩꯀꯥ ꯑꯃꯠꯇ ꯃꯌꯥꯝ ꯌꯥꯎ ꯐꯪꯗ꯭ꯔꯦꯗ꯫ ꯑꯗꯨꯝ ꯀꯣꯂꯦꯖꯀꯤ ꯑꯦꯛꯖꯥꯝ ꯇꯥꯒꯤꯗꯅꯅꯦ ꯐꯔꯛ ꯇꯥꯕꯩ ꯁꯨꯡꯂꯥ ꯂꯥꯛꯈꯤꯗ꯭ꯔꯦ ꯂꯥꯛꯅꯤꯡ ꯂꯥꯛꯅꯤꯡꯉꯥꯏꯗ ꯑꯁ ꯈꯣꯏꯗꯧꯁꯦ ꯁꯥꯎꯅꯤꯡꯕꯖꯤꯗꯤ ꯑꯗꯣ ꯑꯦꯛꯖꯥꯝꯗꯤ ꯍꯨꯟꯇꯣꯛꯑꯝꯃꯒ ꯂꯨꯍꯣꯡꯕꯅꯦ ꯑꯉꯥꯡ ꯄꯣꯛꯄꯅꯦꯅꯗꯤ ꯀꯃꯥꯏ ꯂꯥꯛꯑꯣꯅꯤ
ꯃꯥꯅꯦ ꯃꯥꯅꯦ ꯑꯗꯨꯁꯨ ꯆꯨꯝꯃꯦ꯫ ꯂꯥꯛꯍꯟꯅꯤꯡꯉꯦ ꯅꯣꯏ ꯂꯩ ꯇꯕꯁꯦ ꯑꯥꯏ ꯀꯩꯅꯣꯝꯃ ꯑꯁ꯭ꯋꯥꯏꯕꯧ ꯆꯠꯄ ꯑꯣꯏꯔꯣꯀꯣ ꯌꯥꯝ ꯅꯨꯡꯉꯥꯏꯇ꯭ꯔꯦꯕ꯫ ꯃꯤꯗꯣ ꯃ ꯄꯨꯡ ꯐꯥꯗꯕ ꯒꯨꯝ ꯍꯦꯛꯇ ꯇꯧꯋꯦꯕ꯫ ꯃꯣꯏ ꯑꯃ ꯑꯅꯤ ꯂꯩꯕꯗꯣ ꯑꯗꯨꯗꯗꯤ ꯅꯨꯡꯉꯥꯏ ꯇꯦꯕ ꯑꯩꯒ ꯄꯥꯡ ꯄꯨꯟꯗꯦꯕ ꯅꯣꯏꯆꯦꯒ ꯅꯪꯒꯁꯤꯅꯦꯕ ꯌꯥꯝ ꯄꯨꯜꯂꯤꯖꯦ꯫ ꯑꯥꯗꯨꯏ ꯅꯣꯏ ꯂꯩꯇꯕꯁꯦ ꯌꯥꯝ ꯅꯨꯡꯉꯥꯏꯇꯖꯥꯟ
ꯑꯩꯖꯨ ꯌꯨꯝꯗ ꯍꯜꯂꯛꯅꯤꯡꯉꯦ ꯍꯥꯏꯗꯤ ꯀꯨꯏꯔꯦꯗꯅ ꯑꯩꯖꯨ ꯂꯥꯛꯇ꯭ꯔꯤꯗꯣ꯫ ꯌꯨꯝꯗ ꯁꯨꯝ ꯄꯨꯟꯒꯤꯕꯁꯤꯡꯁꯤꯅ ꯑꯗꯨꯝ ꯄꯨꯅꯤꯡꯉꯤꯗꯅ ꯈꯣꯏꯖꯨ ꯑꯗꯨꯅ ꯑꯗꯨꯃꯥꯏꯅ ꯇꯧꯔꯦ ꯈꯣꯏꯖꯨ ꯁꯤꯗ ꯃꯤ ꯑꯅꯧꯕꯗꯤ ꯄꯥꯛ ꯄꯨꯅꯤꯡꯗꯦꯕ ꯍ
ꯎꯝ ꯅꯣꯏ ꯆꯤꯆꯦ ꯍꯣ ꯑꯥ ꯍꯥꯏꯔꯛꯑꯣ ꯍꯥꯏꯔꯛꯑꯣ
ꯍꯟꯗꯛ ꯂꯥꯏ ꯍꯔꯥꯎꯕꯗꯣ ꯖꯒꯣꯏ ꯁꯥꯕꯒ ꯌꯥꯎꯕ꯭ꯔꯣ ꯀꯩ ꯀꯩ ꯀꯃꯥꯏ ꯇꯧꯒꯤꯒꯦ ꯅꯪꯕꯣ?
ꯂꯥꯏ ꯍꯔꯥꯎꯕꯗꯣ ꯖꯒꯣꯏ ꯁꯥꯕꯁꯨ ꯌꯥꯎꯍꯧꯔꯦ ꯑꯃꯨꯛꯇꯪ ꯑꯗꯩꯗꯤ ꯂꯥꯏ ꯄꯨꯕꯁꯨ ꯌꯥꯎꯋꯦ ꯕꯥ꯫ ꯅꯪꯁꯨ ꯂꯥꯛꯅꯦ ꯇꯧꯔꯒ ꯅꯪ ꯐꯔꯛ ꯇꯥꯅ ꯇꯣꯛꯈ꯭ꯔꯦꯗꯅ꯫
ꯍꯣꯏ ꯌꯥꯝ ꯇꯥꯅ ꯇꯣꯛꯈ꯭ꯔꯦ꯫ ꯍꯣꯏ ꯍꯣꯏ
ꯎꯝ ꯅꯣꯏ ꯃꯥꯁꯨ ꯌꯥꯝ ꯐꯖꯩꯌꯦ ꯃꯤꯅ ꯀꯦꯕꯤꯌꯦꯅ꯫ ꯑꯩꯁꯨꯅꯦ ꯃꯤꯉꯣꯟꯗ ꯇꯧꯔ ꯀꯦꯍꯜꯂꯦꯕꯀꯣ ꯏꯕꯦꯝꯃ ꯄꯩꯁꯥꯒ ꯄꯨꯊꯥ ꯉꯝꯗꯦ ꯑꯥ ꯑꯅꯤꯔꯛ ꯑꯍꯥꯥꯟꯕ ꯂꯥꯏ ꯄꯨꯕꯩꯁꯨ ꯃꯤꯉꯣꯟꯗ ꯀꯦꯔꯦ ꯑꯗꯩꯗꯤ ꯖꯒꯣꯏ ꯁꯥꯕꯩꯗꯨꯁꯨ ꯃꯤꯉꯣꯟꯗ ꯀꯦꯍꯜꯂꯦ꯫ ꯍꯧꯖꯤꯛꯇꯤ ꯃꯤꯅ ꯀꯦꯕꯅ ꯍꯦꯟꯅ ꯂꯣꯏ ꯆꯠꯅꯔꯦꯗꯅ꯫ ꯑꯗꯨꯅ ꯑꯁ ꯄꯩꯁꯥꯗꯤ ꯕꯦꯝꯃꯣ ꯄꯩꯁꯥꯗꯤ ꯀꯣꯠꯂꯦ꯫
ꯎꯝ ꯄꯤꯁꯥꯗꯣ ꯌꯥꯝ ꯇꯤꯡꯉꯦ ꯍꯥꯏ ꯈꯣꯏ ꯃꯥꯁꯨ ꯄꯩꯁꯥ ꯌꯥꯝ ꯇꯤꯡꯉꯦ ꯍꯥꯏꯔꯛꯏꯅꯦ꯫
ꯑꯥ ꯑꯗꯩ ꯑꯈꯣꯏꯁꯦ ꯍꯥꯏꯗꯤ ꯌꯥꯝꯅ ꯀꯦꯕꯖꯦ ꯃꯤꯗꯧꯅ ꯌꯥꯝꯅ ꯂꯨꯅ ꯀꯦꯗ꯭ꯔꯁꯨ ꯀꯥꯕꯛ ꯀꯥꯕꯛꯇꯤ ꯍꯩꯗꯤ ꯍꯩꯖꯩꯗꯅ, ꯑꯗ ꯑꯃꯨꯛꯅꯦ ꯐꯔꯛ ꯇꯥꯏꯁꯤꯅ ꯃꯦꯀꯞꯁꯦ ꯄ꯭ꯔꯗꯛꯁꯦ ꯍꯟꯗꯛꯇꯤ ꯑꯝꯇ ꯂꯩꯗ꯭ꯔꯦꯕꯀꯣ ꯂꯣꯏꯅ ꯋꯥꯠꯄꯗꯣ ꯍꯧꯕꯗꯩ ꯂꯣꯏꯕꯨꯛ ꯑꯝꯇ ꯂꯩꯇ꯭ꯔꯦ ꯑꯗꯨꯅꯅꯦ ꯀꯦꯊꯣꯛ ꯈꯤꯕꯅ ꯐꯔꯦ ꯄꯨꯂꯞ ꯂꯩꯀꯥꯟꯗ ꯄ꯭ꯔꯗꯛꯇꯣ ꯈꯤꯇꯪꯁꯨ ꯀ꯭ꯋꯥꯂꯤꯇꯤ ꯂꯩꯕ ꯁꯤꯖꯤꯟꯅꯅꯤꯡꯉꯤꯗꯅ꯫ ꯕ꯭ꯔꯥꯟꯗꯦꯗ ꯑꯣꯏꯕꯗꯣ ꯑꯗꯨꯅ ꯄꯪꯂꯩꯗꯁꯨ ꯂꯩꯅꯤꯡꯗꯕ ꯑꯗꯨꯗꯨꯒꯤ ꯂꯤꯁꯤꯡ ꯇꯔꯥꯃꯨꯛ ꯀꯩꯃꯨꯛꯇꯤ ꯏꯍꯦꯟ ꯍꯦꯜꯂꯗꯧꯕ꯫ ꯑꯗ ꯑꯁ ꯀꯦꯊꯣꯛꯄꯅ ꯐꯔꯦꯗ ꯇꯝ ꯇꯝꯅ ꯑꯃꯝ ꯃꯝ ꯂꯩꯗ꯭ꯔꯗꯤ ꯉꯝꯗꯦꯗꯅ ꯑꯗ ꯄꯨꯂꯞ ꯀꯤ ꯂꯩ ꯄꯨꯜꯂꯞ ꯂꯩꯔꯛꯄꯗꯨꯗꯤ ꯉꯝꯃꯔꯣꯏꯅ ꯑꯗꯨꯃꯥꯏꯅ ꯇꯧꯔꯒ ꯀꯦꯊꯣꯛꯈꯤꯕꯅꯤꯗ꯫
ꯐꯔꯦ ꯐꯔꯦ ꯑꯗꯨꯅ ꯍꯌꯦꯡ ꯄꯩꯁꯥꯗꯨ ꯄꯨꯜꯂꯞ ꯂꯩꯕꯗꯨꯗꯤ ꯍꯌꯦꯡ ꯄꯩꯁꯥ ꯁꯦꯡꯕꯨꯟ ꯂꯩꯔꯀꯥꯟꯗ ꯑꯣꯏꯅ ꯂꯩꯕꯅ ꯐꯠꯇ꯭ꯔꯣ
ꯎꯝ ꯎꯝ ꯍꯥꯎꯁꯤꯁꯨ ꯀꯛꯑꯦ ꯅꯪꯗꯤ ꯍꯥꯎꯁꯤ ꯉꯥꯎꯖꯩꯗꯅ ꯑꯩꯅ ꯅꯪꯁꯦ ꯀꯌꯥꯝ ꯅꯤꯡꯖꯪꯉꯤ ꯈꯪꯕ꯭ꯔꯥ ꯂꯥꯏ ꯍꯔꯥꯎꯕ ꯂꯣꯏꯔꯀꯥꯟꯗ ꯂꯤꯂꯥꯁꯨ ꯇꯧꯋꯦ ꯄ ꯍꯥꯎꯁꯤꯁꯨ ꯇꯧꯋꯦꯕ ꯑꯗꯅꯦ ꯅꯣꯏꯗꯤ ꯍꯥꯎꯁꯤ ꯄꯥ ꯍꯩꯗꯅ ꯌꯥꯝꯅ ꯑꯩꯅ ꯅꯣꯏꯁꯤ ꯀꯌꯥꯝ ꯅꯤꯡꯖꯪꯉꯤ ꯈꯪꯕ꯭ꯔꯥ
ꯍꯥꯎꯁꯤꯁꯦ ꯍꯩ ꯍꯥꯏꯕꯩ ꯋꯥꯅꯤ ꯗꯥꯎꯗꯤ ꯁꯨꯡꯌꯥ ꯌꯥꯈꯤꯗ꯭ꯔꯕ ꯑꯩꯈꯣꯏ ꯃꯥꯒꯗꯣ ꯊꯋꯥꯏ ꯌꯥꯝ ꯌꯥꯎꯕꯅꯦ ꯍꯥꯎꯁꯤ ꯁꯨꯡꯐꯥꯎꯗꯤ ꯐꯥꯎꯗꯕ ꯍꯟꯇꯛ ꯃꯨꯛꯇꯪꯒ ꯍꯟꯇꯛ ꯃꯨꯛꯇꯪꯒ ꯑꯃꯨꯛꯇꯪ ꯐꯥꯎꯔꯒ ꯇꯣꯛꯑꯒꯦ ꯑꯃꯨꯛꯇꯪ ꯐꯥꯎꯔ ꯇꯣꯛꯑꯒꯦ ꯁꯨꯡꯐꯥꯎꯗꯤ ꯐꯥꯎꯗ ꯄꯩꯁꯥꯗꯤ ꯍꯟꯇꯛ ꯃꯃꯥꯡ ꯆꯍꯤꯗꯪꯗ ꯑꯗꯨꯗ ꯂꯤꯁꯤꯡ ꯇꯔꯥꯃꯨꯛꯀ ꯁꯨꯔꯝꯃꯅꯤ ꯍꯥꯎꯁꯤꯗ ꯌꯥꯎꯕꯗ ꯑꯩꯅ ꯄꯩꯁꯥꯗꯣ ꯄꯥꯝꯃꯨꯕꯁꯦ ꯑꯩꯈꯣꯏ ꯆꯦꯅꯒꯗꯤ ꯌꯥꯝ ꯁꯥꯎꯕ
ꯄꯩꯁꯥ ꯑꯗꯨꯝ ꯃꯥꯡꯍꯜꯂꯦ ꯁꯨꯡꯐꯥꯎꯁꯨ ꯐꯥꯎꯗꯅꯥꯅ ꯑꯩꯈꯣꯏ ꯅꯥꯀꯟꯒꯤ ꯎꯝ ꯏꯕꯨꯡ ꯑꯃꯒ ꯂꯩꯕꯅꯦ ꯑꯗꯨꯁꯨ ꯍꯥꯎꯁꯤꯗ ꯉꯥꯎ ꯕꯅꯦꯕ
ꯎꯝ
ꯍꯥꯎꯁꯤꯗ ꯍꯥꯏꯔ ꯂꯩꯕꯅꯤ ꯑꯗꯨ ꯁꯨꯡꯐꯥꯎꯗꯤ ꯐꯥꯎꯗꯕ
ꯍꯥꯎꯁꯤꯁꯦ ꯑꯃ ꯂꯩꯌꯦꯕ ꯃꯣꯏꯒꯤ ꯀꯩꯅꯣ ꯇꯧꯕꯗꯣ ꯀꯩ ꯍꯥꯏꯗꯣꯏꯅꯣ
ꯑꯗꯨꯝ ꯀꯛꯈ꯭ꯔꯒ ꯍꯩ ꯍꯩ ꯍꯩꯅꯕꯗꯣ ꯍꯥꯏꯗꯤ ꯃꯥꯏ ꯃꯍꯥꯎ ꯀꯥꯎ ꯉꯝ ꯗꯕꯗꯣ ꯍꯣꯏ ꯍꯣꯏ ꯍꯣꯏ ꯅꯤꯁꯥ ꯑꯣꯏꯅ ꯇꯧꯔꯤꯅꯦꯕ ꯑꯗꯣ ꯑꯈꯣꯏꯗꯗꯥꯁꯨ ꯑꯩꯈꯣꯏ ꯗꯗꯥꯁꯨ ꯇꯧꯋꯦꯕ ꯎꯝ ꯑꯗꯨꯝꯅꯦ ꯎꯝ ꯐꯥꯎꯗꯧ ꯁꯨꯝ ꯃꯥꯟꯕꯗꯣ ꯋꯥꯈꯟꯗꯀꯣ ꯍꯣꯏ ꯍꯣꯏ ꯍꯣꯏ ꯊꯣꯛꯂꯛꯑꯗꯤꯅ ꯑꯗꯨ ꯇꯧꯕꯒꯤ ꯄꯩꯁꯥ ꯄꯃꯨꯕ ꯈꯪꯗ꯭ꯔꯤꯁꯦ ꯑꯗꯅꯦꯕ ꯃꯥꯅꯦ ꯃꯥꯅꯦ ꯑꯗꯣ ꯃꯤꯁꯦ ꯈꯔ ꯐꯥꯎꯒꯟꯕ ꯃꯤꯗꯤ ꯑꯗꯨꯝ ꯐꯥꯎꯒꯟꯕ ꯖꯥꯅꯤꯗ ꯐꯥꯎꯒꯜꯂꯗꯤ ꯑꯗꯨꯝ ꯐꯥꯎꯒꯜꯂꯦ ꯑꯩꯈꯣꯏꯅ ꯐꯥꯎꯒꯟꯗꯕ
ꯑꯥ
ꯗꯥꯎꯖꯦ
ꯒ꯭ꯌꯥꯟꯒ ꯇꯥꯗꯦ ꯂꯤꯂꯥꯗꯨꯁꯨꯅꯦ ꯅꯍꯥꯟ ꯁꯥꯟꯅꯕꯗꯣ ꯑꯧ ꯅꯨꯡꯉꯥꯏꯌꯦ ꯅꯨꯡꯉꯥꯏꯌꯦ
ꯂꯤꯂꯥꯗꯣ ꯑꯥ ꯃꯣꯏ ꯀꯝꯄꯤꯇꯤꯁꯟꯗ ꯁꯦꯀꯦꯟ ꯇꯥꯏ ꯍꯥꯏꯕ꯭ꯔꯥ ꯀꯩꯅꯣꯝ ꯍꯥꯏꯌꯦꯕ ꯑꯗꯨꯅ ꯑꯗꯨꯝ ꯅꯨꯡꯉꯥꯏ ꯎꯝ ꯅꯣꯏꯒꯗꯤ ꯑꯝꯇ ꯌꯦꯡ ꯐꯪꯉꯝꯃꯔꯣꯏ
ꯐꯪꯗ꯭ꯔꯦ ꯑꯩꯖꯨ ꯑꯁ ꯂꯤꯂꯥ ꯌꯦꯡꯗꯕ ꯌꯥꯝ ꯀꯨꯏꯔꯦ ꯎꯝ ꯀꯣꯔꯣꯅꯥ ꯀꯩꯀꯥ ꯇꯧꯈꯤꯕꯗꯒꯤ ꯑꯗꯨꯝ ꯇꯧꯈꯤꯗ꯭ꯔꯦꯗꯅ ꯑꯩꯈꯣꯏ ꯁ꯭ꯋꯥꯏꯗ ꯂꯤꯂꯥꯗꯣ ꯑꯗꯨꯝ
ꯑꯗꯨꯅ ꯁꯨꯛꯌꯦꯡ ꯌꯦꯡꯗꯕ ꯀꯨꯏꯔꯦ ꯂꯤꯂꯥꯗꯣ ꯌꯥꯝ ꯌꯦꯡꯅꯤꯡꯕꯅꯦ ꯃꯣꯏ ꯁ꯭ꯋꯥꯏ ꯂꯥꯏ ꯍꯔꯥꯎꯕꯒꯤꯁꯦ ꯑꯈꯣꯏ ꯅ ꯑꯩꯅ ꯂꯩꯔꯤꯕ ꯂꯩꯀꯥꯏꯖꯦ ꯂꯥꯏ ꯍꯔꯥꯎ ꯕꯗꯤ ꯍꯔꯥꯎꯋꯤ ꯂꯤꯂꯥꯒꯗꯤ ꯇꯧꯗꯦꯗ ꯃꯣꯏꯗꯤ ꯃꯣꯏ ꯁ꯭ꯋꯥꯏꯖꯤꯗꯤ ꯂꯥꯏ ꯍꯔꯥꯎꯕ ꯃꯤꯕꯨ ꯑꯝꯇ ꯊꯣꯛꯅꯗꯦꯗ ꯀꯩꯅꯣ ꯈꯪꯗꯦ ꯑꯈꯣꯏꯔꯣꯝꯒ ꯌꯥꯝ ꯊꯤ ꯈꯦꯠꯅꯩ
ꯎꯝ ꯄꯥꯛ ꯅꯨꯡꯉꯥꯏꯕ ꯑꯣꯏꯗꯦꯕ ꯎꯝ
ꯎꯝ
ꯀꯗꯥꯏꯗꯩ ꯑꯗꯨꯅ ꯂꯤꯦꯅꯥꯥ ꯌꯦꯡꯕꯒꯌꯦ ꯑꯝꯇ ꯇꯧꯗꯧ ꯃꯥꯟꯗꯦ ꯃꯣꯏ ꯁ꯭ꯋꯥꯏꯁꯦ ꯌꯨꯝꯗ ꯂꯥꯛꯅꯤꯡꯉꯦ ꯑꯗꯨꯅ
ꯎꯝ ꯃꯤꯁꯦ ꯀꯩ ꯍꯥꯏꯅꯤ ꯑꯗꯨꯝ
ꯅꯨꯡꯁꯤꯅꯔꯒ ꯀꯩꯅꯣꯝ ꯇꯧꯕꯁꯦ ꯌꯥꯝ ꯁꯞꯄꯣꯔꯠ ꯇꯧꯅꯔꯒ ꯑꯗꯨꯝ ꯌꯨꯅꯤꯇꯤ ꯑꯣꯏꯗ꯭ꯔꯅꯦ ꯍꯣꯏ ꯃꯣꯏ ꯑꯁꯣꯝ ꯅꯣꯏꯅ ꯑꯗꯨꯃꯥꯏꯅ ꯂꯩꯕ ꯃꯐꯝꯗꯨꯅꯅꯦ ꯂꯩꯀꯥꯏ ꯂꯩꯀꯥꯏ ꯀ ꯑꯣ
ꯑꯗꯣ ꯑꯩꯈꯣꯏꯅ ꯌꯥꯝ ꯍꯩꯅꯗꯦꯕ ꯂꯩꯕ ꯃꯇꯝꯗ
ꯍꯣꯏ
ꯅꯗꯤ ꯆꯥꯛ ꯊꯣꯡꯉꯕꯣ
ꯆꯥꯛ ꯊꯣꯡꯒꯦ ꯇꯧꯔꯤꯌꯦ ꯏꯟꯖꯥꯡ ꯏꯟꯖꯥꯡ ꯁꯦꯝꯃꯤꯌꯦ
ꯀꯩ ꯏꯟꯁꯥꯡꯅꯣ
ꯌꯦꯟꯗꯦꯝ ꯌꯦꯟꯗꯦꯝꯒ ꯀꯥꯂꯟꯗ꯭ꯔꯤꯒ ꯏꯔꯣꯟꯒꯦ ꯇꯧꯔꯤ
ꯑ ꯃꯇꯝꯒꯤ ꯏꯟꯖꯥꯡꯅꯤꯅꯦ
ꯍꯣꯏ
ꯑꯩꯈꯣꯏꯗꯤ ꯉꯥꯏꯍꯥꯛ ꯋꯥꯠꯂꯤ ꯆꯥꯛꯄꯨꯗꯤ ꯊꯥꯒꯠꯄ ꯍꯧꯈ꯭ꯔꯦ ꯑꯦꯟꯖꯥꯡꯗꯤ ꯑꯁꯣꯝ ꯅꯥꯀꯟꯗ ꯄꯨꯜꯂꯞ ꯊꯣꯡꯅꯦꯅ ꯍꯥꯏꯌꯦ ꯅꯅꯥꯎꯈꯣꯏꯗ ꯒꯤ ꯉꯥ ꯇꯧꯅꯤꯌꯦ
ꯑꯣ ꯅꯅꯥꯎꯗꯣ ꯍꯌꯦꯡ ꯆꯪꯈ꯭ꯔꯅꯤ ꯍꯥꯏꯗꯥꯏ
ꯑꯧ ꯆꯪꯈ꯭ꯔꯅꯤꯌꯦ ꯃꯥ ꯍꯌꯦꯡ ꯆꯠꯈ꯭ꯔꯅꯤ ꯑꯗꯨꯗꯨꯒꯤ ꯅꯅꯥꯎꯍꯣꯏꯗ
ꯑꯩꯁꯦ ꯌꯨꯝꯗ ꯂꯩꯔꯝꯃꯗꯤ ꯉꯥ ꯊꯣꯡꯕꯁꯦ ꯆꯥꯔꯗꯧꯅꯤꯅꯦ
ꯀꯧꯔꯛ ꯅꯪ ꯅ ꯑꯩꯅ ꯀꯧꯔꯛꯇꯁꯨ ꯅꯅꯥꯎꯅ ꯁꯣꯏ ꯀꯧꯔꯛꯑꯗꯧꯅꯦ
ꯎꯝ ꯎꯄꯥꯏ ꯂꯩꯇꯕꯅꯤꯅꯦ ꯑꯩꯁꯦ
ꯑꯣ ꯈꯪꯗꯦ ꯅꯨꯡꯁꯨ ꯅꯨꯡꯉꯥꯏꯇꯦ ꯆꯪꯅꯦꯅ ꯇꯧꯔꯤꯁꯦ
ꯎꯝ
ꯅꯪ ꯂꯥꯛꯀꯥꯟꯗꯗꯤ ꯃꯥꯁꯨ ꯂꯩꯔꯝꯃꯔꯣꯏ
ꯂꯩꯔꯝꯃꯔꯣꯏ
ꯑꯗꯩꯗꯤ ꯑꯩꯈꯣꯏ ꯄꯨꯄꯨꯒ ꯑꯄꯣꯛꯀꯗꯣ ꯃꯥꯁꯨ ꯃꯣꯏꯁꯨ ꯁꯣꯂꯦ ꯅꯪꯗꯤ ꯂꯛꯑꯒ ꯍꯦꯛꯇ ꯑꯆꯥꯄꯣꯠ ꯂꯩꯗꯅ ꯈꯣꯠꯇꯅ ꯂꯥꯛꯀꯟꯗ꯭ꯔꯅꯦ ꯑꯗꯨꯅꯅꯦ ꯄꯨꯄꯨꯍꯣꯏꯅ ꯇꯣꯟꯗꯣ ꯂꯥꯛ ꯇ꯭ꯔꯕꯣ ꯑꯗꯨꯝ ꯍꯪꯉꯦꯕ
ꯎꯝ
ꯅꯣꯏꯗꯤ ꯌꯨꯝꯗꯕꯨ ꯍꯜꯂꯛꯑꯗꯤ ꯍꯦꯛꯇ ꯌꯧꯔꯛꯇ꯭ꯔꯥꯥꯥ ꯈꯣꯏ ꯄꯨꯄꯨ ꯃꯅꯥꯛꯇ ꯑꯗꯨꯒꯤ ꯏꯕꯣꯛꯅ ꯎꯅꯤꯡꯗꯅ ꯂꯥꯛꯇ꯭ꯔꯦꯅꯦ ꯀꯥꯏꯅ ꯀꯃꯥꯏꯅ ꯇꯧꯈ꯭ꯔꯒꯦ ꯑꯩꯅ ꯏꯕꯣꯛ ꯃꯥꯗꯣ ꯁꯨꯃꯥꯏꯅ ꯊꯕꯛ ꯌꯥꯝ ꯆꯤꯜꯂꯦ ꯍꯥꯏꯕꯅꯤ ꯑꯥꯗ ꯂꯩꯕꯒꯤ ꯑꯦꯛꯖꯥꯝ ꯀꯩ ꯀꯩ ꯇꯧꯕꯒꯤ ꯑꯗꯨ ꯑꯗꯨꯅ ꯂꯥꯛꯄ ꯌꯥꯗꯕꯩꯅꯤ ꯂꯣꯏꯔꯒ ꯃꯥꯏ ꯂꯥꯛꯆꯁꯅꯤ ꯈꯣꯠꯆꯅꯤꯅ ꯍꯥꯏꯕꯅꯦꯕ ꯑꯗꯨꯝ ꯍꯪꯕꯅꯦ ꯅꯣꯏꯗꯣ ꯃꯣꯏꯅ ꯌꯥꯝ ꯅꯨꯡꯁꯤꯕꯅꯤꯅ
ꯎꯝ ꯑꯁ ꯎꯗꯕ ꯀꯨꯏꯔꯦ ꯅꯣꯏ ꯄꯨꯄꯨꯍꯣꯏ ꯁꯨ